ꯍꯜꯂ ꯇꯥꯕ꯭ꯔꯥ ꯇꯥꯗꯕ꯭ꯔꯥ ꯑꯥ ꯅꯈꯣꯟꯒ ꯅꯈꯣꯟꯒ ꯇꯥꯗꯦ
ꯇ꯭ꯔꯣ ꯑꯩꯒꯤ ꯇꯥꯗꯕ꯭ꯔꯥ
ꯅꯈꯣꯟ ꯇꯥꯗꯦ
ꯑꯣ ꯅꯪꯒꯤꯗꯤ
ꯀꯩꯗꯧꯔꯤꯅꯣ ꯑꯣ ꯇꯥꯔꯦ ꯅꯈꯣꯏ ꯀꯥꯟ ꯀꯟꯗꯕꯒꯤꯅꯤ ꯅꯪꯒꯤ ꯅꯈꯣꯟꯗꯣ ꯍꯧꯖꯤꯛꯇꯤ ꯀꯩ ꯇꯧꯔꯤꯅꯣ
ꯇꯥꯞ ꯇꯥꯕ꯭ꯔꯥ
ꯎꯝ ꯈꯪꯗꯦ ꯍꯧꯖꯤꯛꯀꯥꯟ ꯀꯔꯤ ꯀꯔꯤ ꯇꯧꯔꯒ ꯂꯩꯔꯔ ꯂꯩ ꯂꯩꯕꯅꯣ
ꯑꯩꯩꯗꯤ ꯑꯗꯨꯝ ꯂꯩꯌꯦ ꯑꯉꯥꯡ ꯄꯣꯔꯒ
ꯎꯝ ꯁ꯭ꯀꯨꯜ ꯀꯥ ꯑꯉꯥꯡꯁꯤꯡꯗꯤ ꯁ꯭ꯀꯨꯜ ꯀꯥꯕ ꯂꯥꯛꯕ꯭ꯔꯣ
ꯑꯣ ꯂꯩꯔꯦ ꯁ꯭ꯀꯨꯜ ꯀꯥꯔꯦ ꯑꯦꯛꯖꯥꯝ
ꯍꯥꯥ ꯎꯝ ꯎꯝ
ꯇꯥꯏꯀꯣ
ꯍꯥꯏꯅꯦ ꯁ꯭ꯀꯨꯜ ꯀꯥꯕ ꯑꯁ ꯂꯩꯏꯔꯗꯤ ꯑꯉꯥꯡ ꯀ꯭ꯂꯥꯁ ꯀꯌꯥ ꯇꯥꯝꯕ ꯂꯩꯕꯅꯣ
ꯀꯔꯤꯕ
ꯎꯝ ꯅꯨꯡꯉꯥꯏꯔꯅꯤꯗ ꯍꯧꯖꯤꯛꯅ ꯋꯥꯔꯁꯨ ꯋꯥꯅ
ꯐꯣꯟꯖꯤꯗꯤ ꯏꯆꯥ ꯅꯨꯄꯤ ꯍꯟ
ꯍꯧꯖꯤꯀꯥꯟ
ꯑꯥ ꯑꯩꯒꯤ ꯏꯆꯥꯅꯨꯄꯤ ꯑꯍꯟꯗꯣ
ꯇꯗꯇ
ꯀꯔꯤ ꯍꯥꯏꯕꯅꯣ
ꯑꯣ ꯕꯣꯜ ꯅꯪꯁꯨ ꯌꯦꯡꯅꯤꯡꯃ ꯌꯦꯡ ꯌꯦꯡꯅꯤꯡꯉꯝꯒꯅꯤꯀꯣ ꯌꯦꯡꯅꯤꯡꯉꯝꯒꯅꯤ
ꯌꯦꯡꯅꯤꯡꯉꯦ ꯑꯗꯨꯕꯨ ꯑꯁ ꯀꯔꯤ ꯍꯥꯏꯁꯤꯔꯥ ꯑꯗꯨꯝ ꯇꯨꯝꯅꯤꯡꯕꯀꯣ
ꯍꯣꯏ ꯏꯃꯦꯁꯁꯨ ꯄꯥꯏꯔꯒ ꯂꯩꯇ꯭ꯔꯤꯅꯤ ꯍꯣꯏ
ꯖꯅ ꯌꯦꯡꯗꯦꯗ
ꯍ ꯑꯁ ꯕꯣꯜ ꯌꯦꯡꯕꯅ ꯅꯨꯄꯥꯒ ꯃꯥꯟꯅꯩ ꯍꯥꯥ
ꯅ ꯅꯪꯁꯨ ꯌꯦꯡꯕ꯭ꯔꯕ
ꯍꯣꯏ ꯑꯩꯗꯤ ꯑꯁ ꯑꯗꯨꯝ ꯌꯦꯡꯉꯦ ꯃꯦꯆ ꯑꯍꯨꯝ ꯃꯔꯤꯒꯨꯝꯕ ꯗꯦ ꯃꯦꯁ ꯇꯧꯕ ꯌꯥꯏ ꯍꯥꯏꯕꯗꯤ ꯇꯨꯝ ꯌꯥꯝ ꯇꯨꯝꯗꯕꯒꯤꯀꯣ ꯀꯣꯛꯁꯤ ꯌꯥꯗ꯭ꯔꯦꯕ ꯑꯗꯨꯝ ꯉꯥꯎꯕꯗꯣ ꯌꯥꯁꯤꯔꯀꯥꯟꯗ ꯕꯤ ꯄꯤꯗꯣ ꯇꯥꯒꯤꯔꯥ ꯑꯖꯅ ꯇꯨꯝꯗꯕꯒꯤ ꯌꯥꯗꯕꯒꯤ ꯑꯁ ꯇꯨꯝꯕ ꯍꯥꯎꯋꯅꯤ
ꯇꯧꯋꯦ ꯇꯧꯋꯦ ꯑꯩꯈꯣꯏꯁꯨ ꯇꯧꯕꯅꯤ
ꯍꯣꯏ
ꯃꯁꯥ ꯐꯠꯇꯕꯅꯤ ꯏ ꯋꯥꯠꯄꯒꯤꯀꯣ
ꯑꯗꯨꯅꯦ ꯍꯥꯏꯕꯗꯤ ꯃꯣꯏ ꯁꯥꯟꯅꯥꯕ ꯇꯥꯏꯃꯤꯡꯗꯣ ꯌꯥꯝ ꯐꯔꯛ ꯇꯥꯔꯦ ꯆꯥꯅꯤꯡꯉꯥꯏꯁꯨ ꯑꯁ ꯂꯥꯏꯔꯥꯛꯀ ꯄꯥꯗꯕ ꯀꯨꯏꯔꯦ ꯕꯣꯜ ꯍꯦꯛ ꯍꯧꯔꯛꯄꯗꯒꯤ ꯕꯣꯜ ꯂꯥꯏꯕꯛ ꯀꯥꯟꯅꯩ ꯁꯨꯃꯥꯏꯅ ꯇꯥꯎꯔꯅꯤꯗ ꯐꯥꯏꯅꯦꯜꯗ ꯌꯦꯡꯒꯗ꯭ꯔꯥ
ꯐꯥꯏꯅꯦꯜꯗꯤ ꯅꯝꯐꯨꯗ ꯌꯦꯡꯒꯦ
ꯍꯝꯍꯝ ꯅꯣꯏ ꯅꯪꯒꯤ ꯑꯉꯥꯡꯁꯤꯡꯅ ꯄꯨꯔꯒ ꯌꯦꯡ
ꯅꯪꯒꯤꯗꯤ ꯅꯪꯗꯤ ꯌꯦꯡꯒꯗ꯭ꯔꯥ
ꯍꯥꯥ
ꯅꯪꯗꯤ ꯐꯥꯏꯅꯦꯜ ꯌꯦꯡꯒꯗ꯭ꯔꯣ
ꯃꯈꯈꯣꯟ ꯑꯁ ꯀꯥꯟꯗꯕꯒꯤ ꯄꯦꯟꯗꯨꯗ
ꯅꯪꯗꯤ ꯕꯣꯜ ꯐꯥꯏꯅꯦꯜꯗꯣ ꯌꯦꯡꯒꯗ꯭ꯔꯥ ꯍꯥꯏꯕ
ꯍꯣꯏ ꯑ ꯀꯔꯤ ꯍꯥꯏꯕ ꯑꯃꯨꯛꯀ ꯍꯥꯏꯕꯤꯌꯣꯅꯦ
ꯐꯥꯏꯅꯦꯜꯗꯨ
ꯍꯣꯏ
ꯑꯗꯨ ꯌꯦꯡꯒꯗ꯭ꯔꯥ ꯍꯥꯏꯕ
ꯑꯣꯏ ꯌꯦꯡꯒꯅꯤ ꯀꯩꯅꯣ ꯌꯦꯡꯗꯔꯗꯤ
ꯍꯥꯥ
ꯑꯩꯒꯤ ꯌꯦꯡꯗ꯭ꯔꯗꯤ ꯃꯅꯕꯤ ꯑꯩꯈꯣꯏꯒꯤ ꯌꯨꯝꯗꯀꯣ ꯆꯠꯂꯒ ꯌꯦꯡꯕ ꯌꯦꯡꯕ ꯆꯠꯇꯣꯏꯅꯤ ꯃꯣꯏꯒꯤ ꯌꯨꯝꯗ ꯈꯪꯗꯦ ꯄ꯭ꯔꯣꯖꯦꯛ ꯇꯧꯔꯒ ꯊꯤꯔꯒ ꯂꯩꯌꯦ ꯑꯩꯈꯣꯏꯁꯦ ꯑꯗꯨꯃꯥꯏꯅ ꯇꯧꯁꯦ ꯀꯩꯅꯣ ꯑꯁ ꯇꯤꯚꯤꯗꯤ ꯂꯥꯛꯕꯨꯗꯤ ꯂꯥꯛꯑꯦ ꯑꯗꯨꯒ ꯇꯤꯚꯤꯗꯨꯗꯤ ꯅꯨꯡꯉꯥꯏꯇꯕꯀꯣ ꯄ꯭ꯔꯣꯖꯦꯛꯇꯔ ꯑꯩꯈꯣꯏꯅ ꯌꯦꯡꯅꯤꯡꯕ ꯑꯗꯨꯗ ꯊꯤꯕꯁꯨ ꯐꯪꯗꯦ ꯑꯁ ꯀꯃꯥꯏꯅ ꯇꯧꯅꯤ ꯈꯪꯗ꯭ꯔꯦ ꯅꯣꯏꯗꯤ ꯀꯃꯥꯏꯅ ꯌꯦꯡꯗꯣꯏꯅꯣ
ꯑꯩꯈꯣꯏꯗꯤ ꯐꯣꯟꯗ ꯌꯦꯡꯉꯦ
ꯑꯝ ꯑꯝ ꯑꯁ ꯕꯣꯜꯗꯤ ꯃꯤꯒ ꯌꯥꯝꯔꯛ ꯂꯥꯎꯔꯒ ꯇꯥꯎꯗ ꯅꯨꯡꯉꯥꯏꯕꯅꯤꯀꯣ
ꯍꯣꯏ
ꯃꯤ ꯌꯥꯝꯃꯗꯤ ꯍꯦꯟꯅ ꯅꯨꯡꯉꯥꯏꯕꯅꯤ
ꯍꯣꯏ ꯑꯗꯨ ꯆꯥꯎꯕꯗꯣ ꯌꯦꯡꯉꯗꯤ ꯐꯖꯕꯅꯦꯕ
ꯍꯣꯢ ꯍꯦꯟꯅ ꯅꯨꯡꯉꯥꯏꯕꯅꯦ ꯕꯣꯜ ꯌꯦꯡꯉꯀꯥꯟꯗ
ꯕꯤꯁꯨ ꯂꯩꯥꯏꯇꯦ ꯎꯄꯥꯏ ꯂꯩꯇꯦ
ꯈꯪꯗꯔꯤꯗ ꯗꯧꯔꯤꯁꯦ ꯑꯉꯥꯡꯁꯤꯡꯅ ꯁ꯭ꯀꯨꯜ ꯀꯥꯕ ꯂꯥꯏꯔꯕꯣ
ꯂꯩꯔꯦ ꯏꯆꯥꯅꯨꯄꯤ ꯑꯍꯟꯗꯣ
ꯍꯣꯏ
ꯀ꯭ꯂꯥꯁ ꯐꯣꯔ ꯀ꯭ꯂꯥꯁ ꯐꯣꯔ ꯀꯥꯔꯦ ꯑꯃꯗꯨꯅ ꯀ꯭ꯂꯥꯁ ꯋꯥꯟ ꯀꯥꯔꯦ
ꯑꯗꯨ ꯑꯗꯨ ꯅꯣꯏ ꯅꯣꯏꯒ ꯀ꯭ꯔꯤ ꯍꯥꯏꯁꯦ ꯅꯨꯄꯤꯒ ꯁꯥꯕ ꯌꯥꯕ ꯍꯥꯎꯅꯤꯅꯦ ꯅꯣꯏ ꯑꯅꯤ ꯆꯞ ꯃꯥꯟꯅꯅ
ꯄꯩꯁꯥ ꯐꯥꯔꯛꯑꯦ ꯍꯣꯏ
ꯀꯔꯤ ꯍꯥꯏꯁꯤꯔꯥ ꯑꯗꯨ ꯑꯩꯈꯣꯏ ꯃꯃꯥꯒꯅ ꯀꯔꯤ ꯍꯥꯏꯁꯤꯔꯥ ꯅꯨꯄꯤ ꯑꯗꯨꯝ ꯇꯧꯃꯤꯟꯅꯕꯗꯣ ꯅꯨꯡꯉꯥꯏꯕꯅꯤꯀꯣ
ꯂꯩꯁꯥꯕꯤ ꯍꯥꯏꯌꯣ
ꯂꯩꯁꯥꯕꯤ ꯑꯗꯨꯝ ꯀꯔꯤ ꯍꯥꯏꯁꯤꯔꯥ ꯑꯗꯨꯝ ꯇꯧꯃꯤꯟꯅꯕꯗꯣ
ꯈꯪꯗꯦꯗ ꯑꯩꯈꯣꯏꯗꯤ ꯑꯁ ꯑꯩꯈꯣꯏ ꯁꯥꯛꯇꯒꯤ ꯌꯥꯗ꯭ꯔꯦꯗ ꯑꯍꯟ ꯌꯥꯝ ꯃꯥꯟꯈ꯭ꯔꯦꯗ ꯑꯩꯈꯣꯏꯗꯤ
ꯑꯗꯨ ꯑꯣꯏꯔꯁꯨ ꯅ ꯍꯧꯖꯤꯛꯇꯤ ꯑꯉꯥꯡ ꯌꯥꯝ ꯂꯥꯏꯕꯒꯤꯅꯦ ꯑ ꯑꯁꯤ ꯃꯣꯏ ꯑꯅꯤꯅ ꯅꯨꯄꯥ ꯅꯠꯇꯦ ꯅꯨꯄꯤ ꯐꯥꯔꯀꯥꯟꯗꯗꯤꯀꯣ ꯑꯗꯨꯝ ꯊꯣꯛꯂꯛꯀꯅꯤ ꯑꯩꯈꯣꯏ ꯭ꯔꯤꯍꯁꯔꯥ ꯑꯩꯈꯣꯏꯒꯤ ꯃꯃꯥ ꯈꯔ ꯑꯉꯥꯡ ꯑꯣꯏꯔꯗꯤ ꯑꯩꯈꯣꯏ ꯑꯥꯏꯗꯤꯌꯥꯒꯨꯝꯕ ꯐꯤꯔꯣꯜꯒ ꯁꯦꯠꯅꯤꯡꯉꯥꯏꯁꯨ ꯆꯞ ꯃꯥꯟꯕꯤꯒꯤ ꯅꯨꯡꯉꯥꯏꯕꯅꯤ
ꯍꯣꯏ ꯍꯣꯏ ꯑꯗꯨꯕꯨꯗꯤ ꯆꯨꯝꯕꯀꯣ
ꯍꯣꯏ ꯑ ꯆꯦꯟꯂꯝꯗꯥꯏꯗꯗꯤ ꯁꯥꯎꯕꯗꯤ ꯁꯥꯎꯔꯝꯒꯅꯦꯕ ꯑꯗꯨ ꯑꯣꯏꯔꯁꯨ ꯑꯗꯨꯝ ꯑꯩꯈꯣꯏ ꯂꯔꯦ ꯀꯔꯤ ꯍꯥꯏꯁꯦ ꯑꯩꯈꯣꯏꯒꯤ ꯅꯨꯄꯤ ꯑꯗꯨꯝ ꯁꯥꯃꯤꯟꯅꯕꯗ ꯁꯥꯕꯤꯒ ꯇꯧꯃꯤꯟꯅꯕꯗ ꯑꯗꯨꯝ ꯅꯨꯡꯉꯥꯏꯕꯅꯤꯀꯣ
ꯑꯗꯨꯅꯦ ꯑꯗꯨꯅꯦ ꯈꯪꯗ꯭ꯔꯦ ꯉꯟꯅꯒ ꯌꯨꯝ ꯄꯥꯟꯊꯣꯛꯈ꯭ꯔꯗꯤ ꯑꯦ
ꯋꯥꯕꯨꯗꯤ ꯋꯥꯔꯝꯒꯅꯤ ꯍꯧꯖꯤꯛꯁꯦ ꯑꯁ ꯇꯦ
ꯍꯧꯖꯤꯛꯇꯤ ꯋꯥꯑꯦ ꯉꯥ ꯁ꯭ꯀꯨꯜ ꯀꯥꯔꯒ ꯂꯩꯕꯅꯤꯅꯀꯣ
ꯍꯣꯏ ꯍꯣꯏ
ꯑꯗꯨꯒ ꯑꯉꯥꯡ ꯑ ꯄꯤꯛꯄꯁꯨ ꯑꯃꯨꯛ ꯂꯥꯛꯑꯦ ꯑꯁ ꯋꯥꯏ ꯄꯩꯁꯥ ꯇꯥꯡꯕ ꯑꯃꯁꯨꯡ ꯐꯖꯅ ꯊꯣꯛꯇꯕ ꯑꯩꯈꯣꯏꯁꯨ ꯆꯠꯊꯣꯛ ꯆꯠꯁꯤꯟ ꯇꯧꯕ ꯉꯝꯗꯕꯅꯤꯅꯀꯣ
ꯍꯣꯏ ꯍꯣꯏ ꯍꯧꯖꯤꯛ ꯋꯥꯔꯁꯨ ꯅꯪ ꯍꯌꯦꯡ ꯋꯥꯏ ꯅꯨꯡꯉꯥꯏꯒꯅꯤꯗ
ꯈꯪꯗ꯭ꯔꯦ ꯈꯪꯗ꯭ꯔꯦ ꯅꯨꯡꯉꯥꯢꯒꯗꯔꯥ
ꯑꯥ ꯍꯣꯏ ꯑꯔꯣꯏꯕꯗꯤ ꯆꯍꯤ ꯀꯌꯥꯅꯣ
ꯑꯗꯣ ꯅꯣꯏꯗꯤ ꯅꯆꯤꯟꯅꯥꯎꯒꯤꯌꯥ ꯁꯨꯒꯦ ꯅꯪꯒ ꯄꯣꯛꯃꯤꯟꯅꯕꯗꯣ
ꯑꯣ ꯅꯨꯄꯤ ꯈꯛꯇ ꯂꯩꯕ꯭ꯔꯣ ꯅꯨꯄꯤꯗꯤ ꯍꯧꯖꯤꯛꯀꯥꯟꯁꯦ ꯅꯨꯄꯤꯅ ꯍꯦꯟꯅ ꯐꯈ꯭ꯔꯦꯗ ꯅꯨꯄꯥꯗꯒꯤꯀꯣ ꯑꯋꯥꯕꯁꯨ ꯀꯔꯤ ꯍꯥꯏꯁꯤꯔ ꯅꯨꯄꯤꯅ ꯍꯦꯟꯅ ꯑꯗꯨꯝ ꯇ ꯄꯖꯦ ꯄꯥꯁꯤꯡꯗꯤ ꯑꯁ ꯒ꯭ꯌꯥꯟꯒ ꯇꯥꯕꯗꯤ ꯋꯥꯠꯄꯅꯤꯀꯣ ꯅꯨꯄꯤꯁꯤꯡꯗꯤ ꯍꯣꯏ
ꯍꯥꯏꯕꯗ ꯈꯔ ꯍꯥꯏꯕ ꯏꯟꯕꯗꯣ ꯈꯔ ꯅꯥꯕ ꯅꯨꯡꯉꯥꯏꯌꯦꯕ
ꯍꯣꯏ ꯍꯣꯏ
ꯑꯗꯨꯕꯨ ꯅꯨꯄꯥꯗꯤ ꯈꯪꯗꯦ ꯆꯞ ꯃꯥꯟꯅꯏꯗ ꯑꯗꯨꯝ ꯑꯉꯥꯡ ꯑꯣꯏꯔꯤꯉꯩꯗꯗꯤ ꯑꯗꯨꯝ ꯆꯞ ꯃꯥꯟꯅꯩꯗ ꯁꯥꯊꯤꯕꯁꯦ
ꯎꯝ ꯏꯅꯦ ꯑꯃ
ꯑꯗꯨꯕꯨ ꯅꯨꯄꯥꯗꯒꯤꯗꯤ ꯅꯨꯄꯤꯅ ꯄꯨꯔ ꯍꯥꯏ ꯍꯥꯏꯌꯦ ꯃꯤꯅꯗꯤꯀꯣ ꯅꯨꯄꯥ ꯂꯩꯕꯁꯤꯡ
ꯑꯩꯒꯤ ꯏꯅꯦ ꯑꯃꯁꯨ ꯀꯣ ꯅꯨꯄꯤ ꯈꯛꯇ ꯄꯣꯛꯄ ꯅꯨꯄꯤ ꯃꯔꯤꯅꯤ ꯑꯔꯣꯏꯕꯁꯦ ꯆꯍꯤ ꯑꯥ ꯇꯥꯔꯦ ꯇꯥꯏꯀꯣ ꯑꯩꯗꯤ ꯇꯥꯏ ꯅꯪꯒꯤ ꯏꯁꯄꯤ ꯀꯥꯔꯅꯅꯦ
ꯁꯄꯤꯀꯔ ꯅꯨꯡꯉꯥꯏ ꯑꯗꯨ ꯁꯤꯔꯤ ꯌꯥꯝ
ꯍꯣꯏ ꯍꯣꯏ ꯑꯗꯨꯅꯤꯅꯦ ꯑꯩꯒꯤ ꯏꯅꯦ ꯑꯃ ꯂꯩꯌꯦꯕꯀꯣ
ꯍꯣꯏ
ꯅꯨꯄꯤ ꯈꯛꯇ ꯄꯣꯛꯄ ꯅꯨꯄꯤ ꯃꯔꯤ ꯁꯨꯔꯦ ꯅꯨꯄꯤ ꯑꯍꯟꯗꯤ ꯀ꯭ꯂꯥꯁ ꯑꯦꯠ ꯗ꯭ꯔꯥ ꯑ ꯅꯥꯏꯟ ꯅꯥꯏꯟ ꯀꯥꯔꯦ ꯍꯧꯖꯤꯛ ꯁꯤꯒꯤ ꯆꯍꯤꯗꯒꯤꯀꯣ ꯑꯗꯨꯒ ꯁꯦꯀꯦꯟꯅ ꯀ꯭ꯂꯥꯁ ꯊ꯭ꯔꯤꯔꯥ ꯐꯣꯔ ꯀꯥꯔꯦ ꯑꯗꯨꯒ ꯑꯃꯅ ꯀ꯭ꯂꯥꯁ ꯇꯨ ꯀꯥꯔꯦ ꯑꯗꯨꯒ ꯍꯧꯖꯤꯛ ꯁꯤꯒꯤ ꯆꯍꯤꯗꯒꯤ ꯄꯣꯛꯄ ꯑꯉꯥꯡ ꯑꯃ ꯂꯥꯛꯑꯦ ꯆꯍꯤꯒ ꯁꯨꯗꯕ ꯅꯨꯄꯤ ꯈꯛꯇ ꯄꯧꯔꯒ ꯃꯥꯁꯦ ꯅꯨꯄꯥ ꯑꯃ ꯗꯤ ꯂꯩꯅꯤꯡꯉꯦ ꯍꯥꯏꯔ ꯑꯩꯅ ꯅꯨꯄꯤꯅ ꯍꯦꯟꯅ ꯐꯔꯦꯗꯅ ꯅꯪꯒꯤ ꯑꯋꯥꯕꯗꯣ ꯍꯦꯟꯅ ꯈꯪꯉꯅꯤ ꯅꯨꯄꯥꯗꯤ ꯒ꯭ꯔꯤ ꯍꯥꯏꯁꯤꯔ ꯑꯗꯨꯝ ꯆꯥꯎꯔꯀꯥꯟꯗ ꯅꯪꯒꯤ ꯑꯣꯏꯔꯔꯣꯏ ꯃꯤ ꯑꯃꯒꯤ ꯑꯣꯏꯒꯅꯤ ꯑꯩꯅ ꯍꯥꯏ
ꯍꯣꯏ ꯑꯗꯨꯕꯨꯗꯤ ꯆꯨꯝꯃꯦ ꯑꯗꯨꯕꯨ ꯑꯗꯨꯝ ꯑꯩꯈꯣꯏꯅ ꯃꯣꯏꯅ ꯒ꯭ꯌꯥꯟ ꯇꯥꯔꯒ ꯃꯃꯥ ꯃꯄꯥ ꯅꯨꯡꯁꯤꯈ꯭ꯔꯗꯤꯀꯣ
ꯍꯣꯏ ꯑꯗꯨ
ꯅꯪ ꯅꯨꯄꯤ ꯑꯣꯏꯔꯁꯨ ꯑꯗꯨꯝ ꯒ꯭ꯌꯥꯟ ꯇꯥꯕ ꯅꯨꯄꯥꯗ ꯄꯥꯜꯂꯒ ꯃꯃꯥ ꯃꯄꯥꯕꯨ ꯌꯣꯛꯕ ꯃꯤꯁꯨ ꯃꯌꯥꯝ ꯂꯩꯌꯦꯗ
ꯀꯔꯤ ꯍꯥꯏꯁꯔ ꯑꯩꯈꯣꯏꯗꯗꯤ ꯅꯨꯄꯥꯅ ꯀꯔꯤ ꯍꯥꯏꯁꯤꯔꯥ ꯑꯗꯨꯝ ꯄꯦꯇꯔꯅꯦꯜ ꯁꯥꯏꯠꯇꯒꯤ ꯀꯔꯤ ꯍꯥꯏꯁꯤ ꯅꯨꯄꯥꯅ ꯑꯗꯨꯝ ꯍꯦꯠ ꯑꯣꯏꯕꯒꯤ ꯀꯣ ꯀ꯭ꯔꯦ ꯅꯨꯄꯥ ꯂꯩꯇꯗꯤ ꯌꯥꯔꯣꯏ ꯍꯥꯏꯕ ꯋꯥꯈꯜ ꯑꯃ ꯂꯩꯌꯦꯕ
ꯍꯣꯏ ꯍꯣꯏ ꯍꯥꯢ ꯍꯦꯛꯇ
ꯀꯔꯤ ꯍꯥꯢꯁꯤꯔ ꯑꯩꯈꯣꯏꯒꯤ ꯖꯦꯅꯦꯔꯦꯁꯟꯅꯤ ꯃꯣꯏꯅꯁꯨ ꯍꯣꯏ ꯄꯨꯕꯨꯗꯤ ꯄꯨꯕꯅꯤꯅ ꯀꯣ ꯑꯃꯒꯨꯝꯕꯗꯤ ꯐꯕꯨꯗꯤ ꯐꯥꯏꯌꯦ ꯑꯁ ꯃꯥꯁꯦ ꯃꯔꯥꯛ ꯈꯔꯗꯤ ꯀꯥꯞꯅꯤꯡꯕ ꯐꯥꯎꯋꯦꯅ ꯍꯥꯏꯕꯅꯦ
ꯅꯣꯏꯗꯤ ꯅꯨꯄꯥ ꯀꯌꯥꯅꯣ ꯅꯨꯄꯤ ꯀꯌꯥꯅꯣ
ꯑꯩꯈꯣꯏꯔꯣ ꯏꯅꯦꯔꯣ
ꯍꯣꯏ ꯅꯪꯗꯣ ꯅꯣꯏꯗꯣ
ꯑꯣ ꯑꯩꯈꯣꯏ ꯏꯃꯨꯡꯗꯤ ꯅꯨꯄꯤ ꯑꯅꯤ ꯅꯨꯄꯥ ꯑꯃ ꯑꯩꯅ ꯃꯌꯥꯏꯗ ꯑꯣꯏꯕ ꯍꯥ
ꯆꯞ ꯆꯥꯏ ꯍꯥꯏꯕ
ꯑꯁ ꯅꯨꯄꯥ ꯑꯅꯤ ꯅꯨꯄꯤ ꯑꯅꯤ ꯁꯨꯃꯥꯏꯅ ꯇꯥꯕꯅ ꯐꯥꯏꯌꯦꯗ ꯅꯨꯄꯥꯁꯦ ꯀꯔꯤ ꯍꯥꯏꯁꯤꯔ ꯄꯣꯛꯃꯤꯟꯅꯕ ꯂꯥꯏꯕꯅ ꯐꯩ
ꯍꯣꯏ ꯑꯗꯨꯅꯦ ꯑ ꯑꯩꯈꯣꯏꯁꯨ ꯍꯧꯖꯤꯛ ꯅꯨꯄꯥ ꯂꯩꯇ꯭ꯔꯤꯗꯣ ꯅꯨꯄꯥ ꯑꯃ ꯄꯣꯛꯑꯗꯤ ꯃꯥꯒꯤ ꯃꯔꯨꯞ ꯃꯥꯒꯤ ꯑꯥ ꯃꯥꯒ ꯃꯥꯟꯅꯅꯕ ꯑꯃ ꯑꯃꯨꯛ ꯄꯣꯛꯑꯣ ꯍꯥꯏꯅ ꯍꯥꯏꯔꯒꯅꯤꯕ
ꯃꯤꯁꯤꯡꯖꯦꯀꯣ
ꯈꯥꯡꯗꯦꯗ
ꯐꯔꯦ ꯅꯣꯏꯗꯤ ꯆꯞ ꯆꯥꯔꯦ ꯅꯨꯄꯤ ꯑꯅꯤ ꯅꯨꯄꯥ ꯑꯃ ꯁꯤꯅ ꯆꯞ ꯆꯥꯢ
ꯍꯣꯏ
ꯑꯩꯈꯣꯏꯗꯤ ꯅꯨꯄꯤ ꯉꯥꯛꯇ ꯍꯧꯖꯤꯛꯇꯤ ꯅꯨꯄꯥ ꯅꯨꯄꯥ ꯍꯥꯟꯅꯕ ꯄꯣꯛꯑꯗꯤ ꯅꯨꯄꯥ ꯉꯥꯛ ꯄꯣꯛꯑꯦ ꯅꯨꯄꯤ ꯉꯥꯛ ꯅꯨꯄꯤ ꯍꯥꯟꯅ ꯄꯣꯛꯑꯗꯤ ꯅꯨꯄꯤ ꯉꯥꯛꯇ ꯄꯣꯛꯅꯩꯌꯦ
ꯍꯣꯢ ꯅꯨꯄꯤꯁꯨ ꯃꯥꯒꯤ ꯄꯣꯛꯃꯤꯟꯅꯕ ꯂꯥꯏꯕꯛꯐꯥꯏꯌꯦ ꯅꯨꯄꯥꯁꯨ ꯄꯣꯛꯃꯤꯟꯅꯕ ꯑꯗꯨꯝ ꯀꯔꯤ ꯍꯥꯏꯁꯤꯔꯥ ꯃꯣꯏ ꯌꯨꯝꯒꯤ ꯀꯔꯤ ꯍꯥꯢꯁꯤꯔꯥ ꯈꯪꯗꯦꯗ ꯅꯨꯄꯥ ꯐꯥꯕꯗꯤ ꯐꯥꯕꯅꯤꯗ ꯑꯩꯒꯤ ꯃꯃꯥ ꯁꯥꯢꯗꯤ ꯃꯝ ꯃꯥꯒ ꯄꯣꯛꯃꯤꯟꯅꯕ ꯅꯨꯄꯥ ꯂꯩꯇꯦꯀꯣ ꯂꯩꯇꯕꯒꯤꯀꯣ ꯅꯨꯄꯤ ꯈ ꯉꯇꯅꯦ ꯏꯃꯥꯒꯤ ꯁꯥꯏꯗꯠꯇꯗꯤ ꯅꯨꯄꯤ ꯃꯔꯤ ꯅꯨꯄꯥ ꯌꯥꯎꯗꯦ ꯑꯗꯨꯒ ꯕꯕꯣꯛꯒ ꯄꯨꯄꯨꯗꯤ ꯂꯩꯈꯤꯗ꯭ꯔꯦ ꯑꯗꯨꯒ ꯃꯣꯏꯒꯤ ꯏꯪꯈꯣꯜꯁꯤꯡꯗꯣ ꯑꯩꯈꯣꯏꯗ ꯄꯤꯔꯝꯃꯦ ꯃꯣꯏꯗ ꯂꯩꯔꯝꯃꯤ ꯈꯣꯏ